ꯇꯥꯕ꯭ꯔꯣ ꯇꯥꯕ꯭ꯔꯣ
ꯇꯥꯏ ꯇꯥꯏꯌꯦ
ꯂꯥꯛꯑꯕꯣ꯫
ꯍꯣꯏ ꯍꯧꯖꯤ ꯍꯜꯂꯛꯑꫭ꯫ ꯫
ꯅꯣꯏ ꯄꯥꯔꯇꯤ ꯕꯥꯔꯗꯦ ꯄꯥꯔꯇꯤꯗ ꯀꯩ ꯌꯦꯟꯁꯥꯡ ꯆꯥꯒꯦ꯫
ꯃꯣꯏꯁꯤ ꯌꯦꯟ ꯆꯥꯏꯗ꯫
ꯃꯤ ꯌꯥꯕ꯭ꯔꫭꯅ‌ꯦ꯫
ꯃꯤꯁꯦ ꯍꯣꯏ ꯇꯔꯥꯃꯨꯛꯇꯤ ꯂꯥꯛꯑ‌ꯦ꯫
ꯍꯥꯎꯅ ꯆꯔꯕꯅꯤꯅ ꯑꯗꯨꯗꯤ ꯅꯪꯗꯤ ꯆꯥꯛꯀ ꯍꯥꯞꯑꯝꯅꯤꯅ꯫ ꯇꯥꯕ꯭ꯔꫭ꯫
ꯇꯥꯏꯌꯦ꯫
ꯅꯪ ꯍꯌꯦꯡ ꯊꯕꯛ ꯆꯠꯂꯣꯏ ꯍꯥꯏꯅ꯫
ꯍꯣꯏ ꯂꫭꯏ ꯍꯌ‌ꯦꯡ꯫
ꯑꯗꯨꯗꯤ ꯍꯌꯦꯡ ꯀꯩ ꯍꯌꯦꯡ ꯀꯩ ꯇꯧꯔꯨꯅꯤ ꯐ꯭ꯔꯤꯔꯣ꯫
ꯍꯣꯏ ꯐ꯭ꯔꯤꯗꯅꯦ꯫
ꯎꯝ꯫ ꯑꯁ ꯈꯪꯗ꯭ꯔꯦꯅꯦ ꯍꯟꯗꯛꯁꯦ ꯊꯕꯛꯅ ꯉꯥꯛꯇꯪ꯫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
ꯅꯣꯏ ꯋꯥꯛꯀꯤꯡ ꯆꯠꯇ꯭ꯔꯕꯣ ꯍꯟꯗꯛꯁꯤ꯫
ꯍꯩ ꯌ‌ꯦꯡꯗꯤ ꯆꯠꯄ ꯍꯧꯏ ꯍꯧꯁꯤ ꯍꯥꯏꯔ ꯂꯩꯕꯅꯤ꯫
ꯀꯅꯥ ꯀꯅꯥ ꯆꯠꯅꯤ ꯑꯗꯨꯗꯤ ꯅꯣꯏ ꯑꯍꯨꯝ ꯈꯇꯪꯔꫭ꯫
ꯍꯣꯏ꯫
ꯅꯣꯏ ꯑꯩꯁꯨ ꯉꯟꯅ ꯂꯥꯛꯑꯗꯤ ꯆꯠꯄ ꯌꯥꯏꯌꯦ
ꯍꫭꯏ ꯆꯠꯃꯤꯟꯅꯁꯦ ꯄꯨꯡ ꯀꯩꯅꯣꯗꯅ‌ꯦ ꯃꯔꯤ ꯃꯈꯥꯏ ꯃꯉꯥ
ꯎꯝ ꯆꯤꯡꯗ ꯀꯥꯕ꯭ꯔꯣ ꯍꯟꯗꯛꯇꯤ ꯀꯥꯏꯔ ꯆꯠꯄ꯭ꯔꯣ
ꯆꯤꯡꯗꯅꯦ
ꯅꯣꯏ ꯑꯥꯗ ꯆꯠꯂꯦ ꯍꯥꯏꯕꯅꯠꯇ ꯍꯥꯏꯕ ꯅꯠꯇ꯭ꯔꯣ
ꯅꯍꯥꯟꯗ ꯆꯠꯂꯦ ꯍꯧꯖꯤꯛ ꯍꯣꯏ ꯑꯥ ꯅꯦꯗ
ꯑꯗꯨ ꯆꯠꯄꯗꯤ ꯒꯥꯔꯤꯅ ꯆꯠꯄ ꯅꯠꯇ꯭ꯔꯣ
ꯃꯥꯅꯦ ꯀꯔꯤꯅꯦꯅꯦ ꯊꯥꯎ ꯑꯣꯗꯣ ꯅꯍꯥꯟꯗꯨꯗꯤ ꯅꯦꯜꯒ ꯏꯕꯥꯅꯤ ꯈꯛꯇꯪꯅꯤꯅ ꯑꯥꯗ ꯆꯠꯄꯅꯤꯅꯦ
ꯎꯝ ꯑꯗꯨ ꯗꯅꯦꯌꯥ ꯆꯠꯂꯗꯤ ꯑꯥꯗ ꯆꯠꯂꯗꯤ ꯍꯜꯂꯛꯄꯗ ꯑꯄꯥꯏ ꯈꯣꯏꯗ ꯆꯪꯗꯦꯀꯣ ꯍꯟꯗꯛꯇꯤ
ꯆꯪꯗꯦꯗ
ꯅꯍꯥꯟꯗ ꯇꯧꯕꯅ ꯀꯥꯏꯗꯅꯣ ꯍꯥꯏꯔꯒ ꯋꯥꯛꯀꯤꯡ ꯆꯦꯜ ꯂꯩꯏ ꯉꯍꯥꯛꯇꯪ ꯅꯒ ꯀꯣꯜ ꯇꯧꯔꯛꯑꯒ ꯀꯥꯏꯗꯅꫭ ꯑꯄꯩ ꯈꯣꯏ ꯐꯝꯒꯩꯒ ꯍꯥ
ꯑꯗꯨꯅꯦ
ꯃꯤ ꯃꯤ ꯑꯣꯏꯒꯗꯕꯁꯤꯡꯅ‌ꯦ
ꯌꯥꯔꯦ ꯌꯥꯔꯦꯗ ꯍꯟꯗꯛꯇꯤ ꯋꯥꯔꯦꯗ
ꯀꯗꯥꯏ ꯀꯟꯄ‌ꯦꯅꯤ ꯑꯁꯤ ꯇꯧꯔꯤꯗꯣ ꯇꯨꯝꯁꯨ ꯇꯨꯝꯗ꯭ꯔꯦ ꯕꯣꯜ ꯍꯦꯛ ꯌꯦꯡ ꯂꯣꯏꯔꯒ꯫ ꯀꯗꯥꯏꯔ ꯀꯗꯥꯏꯗ ꯆꯠꯂ ꯂꯩꯔꯦ ꯅꯣꯏꯁꯦ
ꯑꯩꯗꯤ ꯇꯨꯝꯒꯦ ꯇꯧꯔꯒ ꯂꯩꯕꯅꯦ ꯑꯗꯨ ꯅꯨꯃꯤꯠꯇꯣ
ꯇꯤꯞꯇꯤ ꯁꯟꯅ ꯌꯥꯕ꯭ꯔꯣꯕꯣ ꯅꯤꯒꯤꯁ‌ꯦ
ꯑꯗꯨꯒ ꯑꯁꯦꯡꯕꯗꯤ ꯀꯩꯅꯣꯗ ꯏꯌꯥꯝꯕꯒꯤ ꯃꯌꯨꯝꯔꯣꯝꯗ ꯀꯩꯅꯣꯗ ꯑꯥ ꯃꯈꯔꯣꯝꯗ ꯏꯅꯤꯈꯣꯏꯗꯀꯣ ꯅꯍꯥꯟ ꯑꯈꯣꯏ ꯆꯠꯂꯦꯅ ꯇꯨꯔꯦꯟꯗ ꯑꯗꯨꯗ ꯆꯠꯅꯤꯡꯉ‌ꯦ ꯍꯥꯏꯕꯅꯦꯕ
ꯑꯥ ꯀꯩꯗꯧꯅꯕꯗꯨꯗ
ꯀꯣꯏꯕ
ꯑꯣ ꯑꯣ ꯇꯨꯝꯅꯕꯤꯗ ꯇꯨꯝꯅꯕꯤꯗ ꯀꯣꯏꯕ
ꯎꯝ ꯑꯗꯨ ꯀꯣꯏ ꯀꯣꯏꯔꯨꯁꯦ ꯍꯥꯏꯅ ꯀꯣꯜ ꯇꯧꯔꯛꯄ ꯑꯗꯨꯗꯒꯤ ꯑꯩ ꯒꯥꯔꯤꯗꯣ ꯑꯗꯨꯗꯣꯝꯗ ꯆꯠꯄ ꯈꯔ ꯅꯨꯡꯉꯥꯏꯇꯦꯕ
ꯁꯤꯐꯥꯏꯅ ꯐꯥꯕ꯭ꯔꯣ ꯃꯔꯛ ꯃꯔꯛꯇ
ꯎꯝ ꯑꯗꯨꯒꯤ ꯑꯁ ꯑꯗꯨꯗꯤ ꯆꯠꯂꯔꯣꯏꯁꯦ ꯍꯥꯏꯅ ꯂꯩꯔꯕꯅꯦ ꯑꯗꯨꯕꯨ ꯑꯃꯨꯛꯀ ꯑꯗꯨꯅ ꯕꯤꯟꯗꯨꯅ ꯀꯣ ꯇꯧꯔꯛꯑꯦ
ꯎꯝ
ꯀꯣ ꯇꯔꯛꯑꯒ ꯃꯥꯅ ꯑꯇꯣꯞꯄ ꯃꯐꯝꯗ ꯀꯣꯏꯔꯨꯔꯁꯤ ꯆꯤ ꯍꯣꯏꯒꯤ ꯃꯃꯥꯟꯅꯕ ꯔꯣꯝ ꯑꯩꯈꯣꯏꯔꯣꯝꯗ ꯆꯠꯂꯨꯔꯁꯤ ꯍꯥꯏꯅ ꯑꯗꯨ ꯀꯅꯥ ꯀꯔꯤ ꯆꯠꯀꯦꯔꯥ ꯑꯩ ꯍꯪꯉꯕ ꯑꯗꯨꯒꯤ ꯑꯩꯈꯣꯏ ꯁꯤꯡꯒꯔ ꯑꯩꯉꯣꯟꯗ ꯃꯥꯅ ꯒꯥꯔꯤ ꯄꯨꯊꯣꯔꯛꯑꯅꯤ ꯍꯥꯏꯌꯦ ꯍꯥꯏ ꯑꯗꯨꯒꯤ ꯆꯠꯄꯅꯤꯅꯦ
ꯊꯧꯅꯥꯗꯤ ꯐꯥꯏꯌꯦ ꯅꯣꯏꯁꯦ
ꯏꯁ ꯑꯩꯅ ꯋꯥ
ꯇꯨꯝꯅꯕꯤꯗꯅꯦꯕ ꯀꯟꯇꯤꯅꯤꯋꯁꯅꯦꯕ ꯍꯣꯜꯗꯦꯅꯦꯕ ꯇꯧꯔꯤꯁꯦ ꯌꯥꯏ ꯌꯥꯏ
ꯑꯣ ꯑꯗꯨ ꯈꯛꯇꯪꯁꯨ ꯅꯠꯇꯦ ꯑꯁ ꯄꯩꯁꯥꯁꯨ ꯌꯥꯝ ꯃꯥꯡꯉꯦ
ꯁ ꯀꯌꯥ ꯀꯌꯥꯃꯨꯛ ꯄꯨꯊꯣꯛꯛꯂꯛꯄꯔꯣꯅꯦ ꯅꯣꯏꯁꯦ
ꯑꯩꯈꯣꯏ ꯑꯉꯥꯡꯕ ꯂꯧꯕꯗꯣ
ꯑ
ꯑꯗꯨꯅ ꯑꯩꯈꯣꯏ ꯆꯤꯗꯨꯅ ꯃꯔꯤ
ꯍꯥ
ꯑꯩ ꯑꯅꯤ ꯑꯗꯨꯒ ꯑꯩꯈꯣꯏꯒꯤ ꯂꯝꯈꯨꯅꯨ ꯑꯅꯤ ꯑꯗꯨꯅ ꯀꯩꯅꯣꯒꯤꯅꯦ ꯍꯥꯏꯕ ꯑꯉꯥꯡꯕꯒꯤ ꯑꯗꯨꯒ ꯑꯣꯛꯁꯥ ꯀꯦ ꯖꯤ ꯑꯅꯤ ꯂꯩꯌꯦꯕ
ꯎꯝ
ꯑꯗꯣ ꯁꯤꯡꯒꯔꯒ ꯄꯤꯟ ꯑꯗꯨꯒ ꯑꯩ ꯑꯩꯈꯣꯏ ꯑꯍꯨꯝ ꯈꯔ ꯈꯔ ꯌꯦꯡꯅꯔꯦ ꯑꯗꯨꯒ ꯒꯥꯔꯤ ꯊꯥꯎꯁꯨ ꯑꯃꯨꯛꯀ ꯍꯥꯞꯁꯦ ꯍꯥꯏꯅ ꯑꯩꯉꯣꯟꯗ ꯍꯪꯉꯛꯄ ꯂꯝꯈꯨꯅꯨꯅ ꯏꯁ ꯅꯪ ꯄꯩꯁꯥ ꯆꯔ ꯂꯩꯔꯒ ꯑꯩꯉꯣꯟꯗ ꯀꯔꯤꯅꯤꯕ ꯑꯩꯗꯤ ꯄꯩꯁꯥ ꯆꯥꯕ ꯃꯤ ꯅꯠꯇꯦꯅꯦ ꯍꯥꯏꯅ ꯃꯥꯁꯦ ꯈꯔ ꯃꯨꯠ ꯅꯨꯡꯉꯥꯏꯇ꯭ꯔꯦꯕ ꯑꯁ ꯑꯩꯁꯨ ꯂꯩꯇꯦꯅꯦ ꯑꯩꯅ ꯀꯔꯤꯅꯣ ꯅꯪ ꯁꯤꯃꯛ ꯄꯩꯁꯥ ꯂꯩꯔꯒ ꯗꯨꯀꯥꯟꯁꯨ ꯂꯩꯌꯦ ꯀꯃꯥꯏꯅ ꯇꯧꯔꯒ ꯄꯩꯁꯥ ꯐꯪꯉꯦ ꯑꯩꯉꯣꯟꯗ ꯍꯥꯏꯔꯛꯀꯅꯨꯅꯦ ꯑꯩꯅ ꯍꯥꯏ ꯃꯥ ꯈꯔ ꯅꯨꯡꯉꯥꯏꯇ꯭ꯔꯦ ꯅ ꯑꯩ ꯇꯧꯔꯒꯦ ꯇꯧꯔꯒꯦ ꯍꯥꯏꯔꯦꯕ ꯃꯥꯁꯦ
ꯇꯧ ꯇꯧꯕ꯭ꯔꯣ
ꯑꯗꯨꯒ ꯍꯣꯏ ꯊꯥ ꯆꯥꯝꯃꯉꯥꯒꯤ ꯍꯥꯞꯄꯦꯕ ꯑꯗꯨ ꯀꯔꯤ ꯍꯥꯏꯕ꯭ꯔꯥ ꯑꯥ
ꯑ ꯍꯥꯏ
ꯆꯥꯝꯃ ꯍꯥꯞꯄꯒ ꯀꯩꯅꯣ ꯁꯤꯡꯒꯥꯔꯒꯣꯟꯗ ꯅꯪ ꯍꯣꯔꯦꯟ ꯂꯩ ꯆꯥꯝꯃꯉꯥ
ꯑꯣ ꯑꯣ
ꯂꯤꯇꯔ ꯃꯉꯥ
ꯑꯥ ꯑꯥ ꯂꯤꯇꯔꯃꯉꯥ ꯁꯨꯗ꯭ꯔꯕꯅꯤ
ꯑꯗꯨꯝ ꯍꯥꯏ ꯅꯪꯈꯪꯕ꯭ꯔ
ꯑ ꯑꯗꯨ ꯀꯩꯇꯧꯔꯦꯕ
ꯃꯥꯅ ꯑꯃꯨꯛ ꯑꯩꯈꯣꯏꯒꯤ ꯁꯪꯒꯔꯗ ꯐ꯭ꯔꯦꯟ ꯌꯨꯝꯗ ꯆꯠꯄ ꯃꯇꯝꯗ ꯄꯩꯁꯥ ꯑꯃꯨꯛꯀ ꯂꯩꯔꯗꯤ ꯑꯩꯉꯣꯟꯗ ꯈꯔ ꯀꯥꯞꯂꯛꯑꯣ ꯈꯣꯠꯄ ꯇꯧ ꯑꯁ ꯑꯗꯨꯗꯗꯤ
ꯀꯥꯞ ꯀꯥꯞꯗꯤ ꯀꯥꯞꯈ꯭ꯔꯕꯣ
ꯈꯪꯗꯦ ꯑꯗꯨꯗꯤ ꯑꯃꯨꯛꯀꯛ ꯄꯤꯔꯛꯄꯅꯤ ꯅꯤꯕꯅꯤꯅ
ꯎꯝ ꯎꯝ ꯃꯣꯏ ꯃꯣꯏ ꯏꯕꯨꯡꯗ ꯊꯣꯛꯄ ꯅꯠꯇ꯭ꯔꯣ
ꯍꯥ
ꯃꯣꯏ ꯏꯕꯣꯗ ꯊꯣꯛꯅꯕ ꯅꯠꯇ꯭ꯔꯣ
ꯑꯥ ꯃꯃꯥ ꯔꯣꯝꯗꯒꯤ ꯑ ꯀꯔꯤ ꯍꯥꯏꯕꯅ ꯊꯥꯎ ꯃꯥꯅ ꯊꯥꯎ ꯍꯥꯞꯄꯤꯔꯒꯦ ꯍꯥꯏꯅ ꯂꯧꯊꯣꯛꯄꯤꯔꯒ ꯑꯃꯨꯛꯀ ꯅꯤꯕ ꯍꯥꯏꯕꯗꯨꯗꯤ
ꯑꯗꯨꯗꯅꯦ ꯎꯄꯥꯏꯂꯩꯇꯦ
ꯑꯗ ꯑꯩꯈꯣꯏ ꯁꯤꯡꯒ ꯌꯥꯎꯗ꯭ꯔꯦꯕ ꯑꯣꯗꯨꯗꯒꯗꯗꯤ ꯑꯥ ꯑꯩꯈꯣꯏ ꯃꯐꯝ ꯌꯥꯎꯔꯦ ꯀꯔꯤ ꯀꯔꯥ ꯑꯆꯣꯏ ꯑꯄꯥ ꯑ ꯄꯤꯛꯄ ꯀꯔꯤ ꯀꯔꯥ ꯑꯇꯣꯞ ꯆꯥꯅꯕ ꯂꯧꯕꯁꯤꯡꯗꯣ ꯑꯥ ꯑꯗꯨ ꯂꯩꯔꯁꯦ ꯍꯥꯏꯅ ꯑꯗꯨ ꯃꯥꯗꯤ ꯗꯨꯀꯥꯟ ꯆꯠꯂꯗꯤ ꯃꯥ ꯄꯩꯁꯥ ꯆꯠꯀꯅꯤ ꯑꯦꯛꯁꯄꯦꯟ ꯇꯧꯔꯅꯤ ꯍꯥꯏꯕꯗꯨ ꯈꯪꯈ꯭ꯔꯦꯕ
ꯑꯥ
ꯃꯥ ꯆꯠꯀꯦꯗꯤ ꯇꯧꯕꯅꯦꯕ ꯑꯆꯥꯄꯣꯠꯇꯣ ꯂꯩꯅꯕ ꯍꯣꯏ ꯍꯣꯏ ꯆꯠꯂꯣ ꯅꯣꯏ ꯍꯥꯏꯔꯒ ꯑꯁ ꯑꯩ ꯆꯠꯅꯤꯡꯗ꯭ꯔꯦ ꯅꯣꯏ ꯆꯠꯈ꯭ꯔꯣ ꯑꯩ
ꯎ
ꯃꯥꯅ ꯍꯥꯏꯔ ꯑꯩꯒ ꯆꯤꯗꯣ ꯆꯠꯂꯣ ꯅꯕꯅꯤ ꯄꯩꯁꯥ ꯂꯩꯔꯝꯃꯅꯤ ꯍꯥꯏꯌꯦ ꯑꯁ ꯂꯩꯗꯤ ꯂꯩꯇꯦ ꯑꯗꯨꯝ ꯆꯠꯂꯒꯦ ꯍꯦꯅ ꯆꯠꯂꯦ ꯑꯩꯅ ꯈꯪꯕꯗ ꯅꯣꯏꯅ ꯌꯥꯅꯕ ꯇꯧꯔꯛꯑ ꯀꯥꯎ ꯇꯧꯔꯛꯑꯦ ꯑꯁ ꯑꯩꯈꯣꯏ ꯆꯤꯁꯨ ꯅꯨꯡꯉꯥꯏꯇ꯭ꯔꯦꯕ ꯑꯁ ꯀꯔꯤ ꯅꯣꯅꯦꯕ ꯍꯥꯏꯁꯤꯕꯨ ꯎꯝ ꯈꯪꯗꯦꯗ
ꯌꯥꯏ ꯌꯥꯏ
ꯑ ꯑꯗꯨ ꯆꯦꯡ ꯑꯣꯏꯅꯁꯨ ꯆꯥꯝꯃ ꯈꯛꯇꯪ ꯌꯥꯎꯕ ꯎꯝ
ꯑꯥ
ꯆꯥꯝꯃ ꯆꯥꯝꯃ ꯈꯛꯇꯪ ꯃꯥ ꯌꯥꯎꯔꯝꯕꯅꯦꯕ ꯑꯗꯨ ꯃꯥ ꯄꯨꯊꯣꯔꯛꯑꯦ ꯑꯗꯨꯒ ꯑꯩꯉꯣꯟꯗꯁꯨ ꯈꯔ ꯂꯩꯕ ꯑꯗꯨꯝ ꯑꯃꯨꯛꯀꯥ ꯂꯧꯊꯣꯛꯑ ꯑꯗꯨꯅꯤ ꯑꯦꯛꯁꯄꯦꯟꯗꯤꯆꯔ ꯈꯔ ꯇꯧꯔꯦ ꯍꯥꯟꯕꯗꯁꯨ ꯑꯩ ꯀꯩꯅꯣꯗꯣ ꯆꯤ ꯃꯃꯥꯟꯅꯕꯗꯣ
ꯑꯥ
ꯌꯨꯝꯐꯨꯗꯣ ꯌꯨꯝꯐꯨꯗꯣ ꯎꯝ ꯎꯝ ꯑꯗꯨꯗ ꯄꯩꯁꯥꯏ ꯑꯩ ꯃꯥꯁꯨ ꯄꯩꯁꯥ ꯈꯔ ꯌꯥꯎꯕ꯭ꯔꯥ ꯌꯦꯡꯉꯒꯦ ꯍꯥꯏꯅ ꯄꯣꯠ ꯋꯥꯠꯄꯗꯣ ꯑꯃꯨꯛꯀ ꯂꯧꯁꯦ ꯍꯥꯏꯅ ꯑꯩꯈꯣꯏ ꯑꯉꯥꯡꯕꯗꯨ ꯂꯣꯏꯈ꯭ꯔꯦꯕ
ꯑ
ꯑꯉꯥꯡꯕꯗꯨ ꯂꯣꯏꯁꯤꯜꯂꯛꯄꯒꯤ ꯑꯗꯨ ꯄꯣꯠꯁꯨ ꯌꯥꯝꯂꯛꯇ꯭ꯔꯦ ꯋꯥꯠꯂ ꯍꯥꯏ ꯑꯗꯨꯒꯤ ꯑꯩ ꯃꯥꯅ ꯂꯩꯕꯤꯔꯒꯦ ꯍꯥꯏꯅ ꯑꯃꯇꯪ ꯍꯥꯏꯥꯏ ꯂꯧꯋꯦ
ꯑꯃ ꯂꯧꯕꯗꯤ ꯉꯧꯕ꯭ꯔꯥ ꯉꯥꯡꯕ꯭ꯔꯣ
ꯑꯪꯉꯧꯕ
ꯑꯣ
ꯑꯣꯢꯕꯅꯦ ꯑꯩꯈꯣꯏ ꯃꯤꯁꯅꯦ
ꯑꯁ ꯐꯪꯉꯔꯣꯏꯍꯦ ꯑꯗꯨ ꯑꯗꯨꯔꯣꯝꯗꯗꯤ ꯐꯪꯉꯔꯣꯅꯦ
ꯍꯣꯏ ꯑꯗꯨ ꯑꯩꯈꯣꯏ ꯑꯩ ꯑꯩ ꯀꯥꯔꯠ ꯊꯧꯔꯦ ꯏꯕꯥꯅꯤ ꯆꯠꯂꯁꯦ ꯀꯥꯔ ꯑꯩꯉꯣꯟꯗ ꯊꯧꯔꯣ ꯍꯥꯏꯔꯦ ꯐꯔꯦ ꯊꯤꯔꯣꯏꯁꯦ ꯍꯥꯏꯅ ꯀꯤꯔꯣꯏꯕ ꯏꯕꯥꯅꯤ ꯊꯣꯛꯄ ꯃꯇꯝꯗꯗꯤ ꯂꯣꯏꯁꯤꯟꯗ꯭ꯔꯤꯕ ꯑꯉꯥꯡꯕꯗꯣ
ꯑꯥ ꯅꯣꯏ ꯅꯣꯏ ꯍꯥꯟ ꯂꯧꯔꯛꯄꯗꯨꯔꯣ
ꯑ ꯍꯣꯏ ꯍꯣꯏ ꯍꯣꯏ ꯑꯩꯈꯣꯏ ꯍꯥꯏꯥꯟꯅ ꯑꯩꯣꯏꯗꯣ ꯂꯣꯏꯁꯤꯟꯗ꯭ꯔꯤꯕꯅꯦ ꯑꯩ ꯊꯣꯛ ꯗꯣ ꯑꯗꯨꯅ ꯍꯜꯂꯛꯄꯗꯗꯤ ꯑꯩꯈꯣꯏ ꯂꯝ ꯈꯨꯔꯨꯅ ꯅꯣꯏꯗꯤ ꯍꯧꯖꯤꯛꯇꯤ ꯑꯉ ꯐꯔꯅꯤ ꯑꯗꯨꯒꯦ ꯑꯩꯅ ꯑꯉꯥꯡꯕꯩꯃꯛꯇ ꯂꯣꯏꯅ ꯄꯥꯏꯈ꯭ꯔꯕꯅꯤꯀꯣ ꯑꯁ ꯊ꯭ꯔꯨ ꯇꯥꯕꯅꯤꯅ ꯕꯦꯔꯅꯦ
ꯍ ꯁꯤ
ꯍꯥꯏꯗꯤ
ꯆꯤꯡꯒꯗꯕꯅꯤꯅꯦ ꯑꯩꯈꯣꯏꯁꯨ ꯌꯥꯔꯤꯅꯦ ꯃꯥꯡꯉꯤꯅꯦ ꯁꯤꯡꯗ꯭ꯔꯗꯤ
ꯎꯝ ꯄꯨꯂꯞ ꯇꯧꯕ ꯌꯥꯕꯅꯦꯕ ꯑꯩꯈꯣꯏ ꯕꯤꯟꯗꯨꯁꯨ ꯃꯥꯗꯤ ꯌꯥꯔꯦ ꯌꯥꯔꯦ ꯍꯥꯏꯔꯦꯕ ꯑꯗꯨ ꯊ꯭ꯔꯥꯎꯅ ꯑꯥ ꯑꯗꯣ ꯑꯩꯈꯣꯏ ꯀꯩꯅꯣꯗ ꯝ ꯎꯝ ꯑꯩ ꯂꯣꯏꯅ ꯄꯥꯏꯈ꯭ꯔꯦ ꯍꯥꯏꯕꯗꯤ ꯑꯉꯧꯕꯗꯨꯗꯤ ꯑꯩ ꯍꯧꯖꯤꯛꯇꯤ ꯄꯥꯏꯔꯔꯣꯏ ꯑꯦ ꯑꯁ ꯑꯗꯨꯁꯨ ꯀꯩꯅꯣꯗꯨꯁꯨ ꯄꯥꯝꯕꯅꯦꯕ ꯑꯩꯈꯣꯏ ꯐꯟꯗꯣ
ꯑꯥ
ꯃꯥꯁꯨ ꯈꯔ ꯂꯦꯝꯍꯧꯕꯗꯨꯅꯦ ꯍꯜꯂꯛꯑꯒ ꯄꯥꯏꯒꯦ ꯇꯧꯔꯝꯕꯅꯦꯕ ꯍꯂ ꯂꯣꯏꯁꯟ ꯂꯝ ꯍꯣꯏ
ꯎꯄꯥꯌ ꯂꯩꯇꯦꯅꯦ ꯑꯗꯨꯗꯤ꯫
ꯃꯀꯣꯛ ꯌꯥꯝ ꯋꯥꯡꯕ ꯁꯥꯏꯔꯦ꯫
ꯋꯥꯡꯕꯅꯤꯅꯦ ꯋꯥꯡꯕꯅꯤꯅꯦ
ꯑꯗꯨꯒ ꯑꯗꯨꯇꯁꯨ ꯅꯠꯇꯦ ꯉꯔꯥꯡꯗꯤ ꯃꯥꯁꯦ ꯑꯩꯅ ꯇꯧꯕꯈꯤꯁꯤ ꯑꯩꯅ ꯇꯧ ꯑ ꯀꯔꯤꯅꯣ ꯃꯥꯅ ꯒꯥꯔꯤꯗ ꯊꯥꯎ ꯍꯥꯞꯄꯤꯔꯦ ꯍꯥꯏꯕꯤꯗꯣ
ꯑꯥ
ꯑꯁꯦꯡꯕꯗꯤ ꯑꯩꯈꯣꯏꯁꯦ ꯍꯦꯛ ꯍꯜꯂꯛꯑꯒ ꯔꯥꯏꯠ ꯆꯠꯅꯤꯡꯉꯥꯏꯗꯤ ꯇꯧꯕ ꯅꯠꯇꯦꯕ
ꯎꯝ
ꯃꯥ ꯑꯩ ꯊꯥꯎ ꯍꯥꯞꯄꯤꯔꯦ ꯑꯩꯁꯦ ꯒꯥꯔꯤ ꯈꯔ ꯑꯥ ꯑꯩꯒꯤ ꯈꯨꯁꯤ ꯇꯧꯕ ꯌꯥꯔꯦ ꯍꯥꯏꯕꯗꯣ
ꯎ ꯎ ꯒꯥꯔꯤꯒꯤ ꯊꯥꯎ ꯈꯔ ꯍꯥꯞꯄꯤꯈ꯭ꯔꯦ ꯍꯥꯏꯕꯒꯤ ꯃꯟ ꯊꯣꯛꯅꯤꯡꯉꯥꯏ ꯇꯧꯔꯕꯅꯤꯅꯦ꯫
ꯑꯥ ꯁꯨꯃꯥꯏꯅ ꯀꯣꯏꯔꯨꯁꯦ ꯊꯞꯁꯨ ꯂꯩꯔꯝꯒꯅꯤ ꯇꯥꯔꯦ
ꯍ ꯍ
ꯂꯩꯉꯅꯤꯅꯦ ꯑꯗꯨꯅꯦ
ꯑꯗꯨ ꯅꯣꯏꯁꯨ ꯍꯥꯏꯕ ꯉꯝꯗꯦ ꯂꯣꯏ ꯂꯣꯏ ꯆꯠꯂꯦ ꯕꯤꯟꯈꯣꯏꯁꯨ
ꯍꯣꯏ ꯍꯣꯏ ꯍꯥꯏꯗꯤ ꯆꯠꯄꯗꯨꯁꯨ ꯂꯣꯏꯟ ꯌꯥꯏꯌꯦ ꯑꯗꯨꯕꯨ ꯅꯨꯡꯉꯥꯏꯇꯦꯅ ꯑꯩꯈꯣꯏ ꯗ꯭ꯔꯥꯏꯚꯔꯒꯤꯗꯤ ꯃꯥꯒꯤ ꯒꯥꯔꯤꯗꯣ
ꯑꯥ
ꯊꯨꯅ ꯆꯠꯁꯤ ꯌꯨꯝ ꯊꯨꯅ ꯆꯠꯁꯤ ꯍꯥꯏꯔꯤꯉꯩꯗ ꯗ꯭ꯔꯥꯏꯚꯔꯅꯗꯤ ꯍꯥꯏꯔꯤꯉꯩꯗ ꯑꯗꯨꯃꯥꯏꯅ ꯏꯁ ꯃꯥꯅꯤꯅꯦ ꯊꯨꯅ ꯑꯩꯈꯣꯏ ꯀꯣꯛ ꯑ ꯃꯀꯣꯛ ꯂꯩꯕ ꯅꯨꯄꯥꯗꯨꯅꯤꯅꯦ ꯌꯨꯝꯗ ꯊꯨꯅ ꯆꯠꯅꯤꯡꯉꯤ ꯍꯥꯏ ꯍꯥꯏ ꯍꯥꯏꯔꯒ ꯂꯩꯕꯗꯨꯗꯤ ꯑꯩꯈꯣꯏ ꯌꯧꯔꯛꯇ꯭ꯔꯤꯉꯩꯗ
ꯍꯥꯏꯕ ꯅꯨꯄꯥꯅ ꯑꯃꯨꯛ ꯀ ꯇꯧꯁꯤꯜꯂꯛꯏꯅꯦ ꯍꯦ ꯍꯦ ꯌꯥꯏ ꯌꯥꯏ
ꯕꯦꯔꯥꯅꯤ ꯑꯗꯨꯗ ꯑꯩꯈꯣꯏ ꯆꯠꯂꯦ ꯊꯦꯡꯅ ꯍꯜꯂꯦ ꯑꯃꯨꯛꯀ
ꯎꯝ
ꯒ꯭ꯌꯥꯟ ꯇꯥꯗꯦ ꯃꯀꯣꯛꯁꯨ ꯁꯤꯡꯕ꯭ꯔꯥ?
ꯑꯗꯨꯒꯤꯅꯤ ꯉꯔꯥꯡꯗꯤ ꯅꯣꯏ ꯅꯣꯏ ꯅꯣꯏ ꯒ꯭ꯔꯨꯞ ꯅꯣꯏ ꯒꯦꯡꯁꯤ ꯇꯨꯝꯃꯤꯟꯅ ꯂꯩꯒ꯭ꯔꯦ ꯍꯥꯏꯌꯦ ꯋꯥꯆꯦꯞꯇ
ꯑꯗꯨꯅꯦ꯫ ꯑꯩꯁꯨ ꯂꯥꯛꯑꯒ ꯐꯣꯟ ꯇꯧꯔꯒ ꯇꯨꯝꯊꯣꯛꯈ꯭ꯔꯦꯕ ꯑꯩꯗꯣ
ꯎꯝ ꯎꯝ ꯐꯖꯩ ꯐꯖꯩ
ꯃꯨꯈꯔ ꯃꯥꯂꯦ꯫